ꯑꯩ ꯐꯣꯟ ꯌꯦꯡꯉꯝꯕꯅꯤꯗ
ꯑꯦ ꯅꯣꯠꯁ ꯏ ꯂꯩꯔꯝ ꯅꯠꯇ꯭ꯔꯣ
ꯅꯣꯠꯁ ꯏ ꯂꯩꯌꯦ ꯍꯥꯏ ꯅꯠꯇ꯭ꯔꯣ
ꯍꯣꯏ ꯑꯗꯣ ꯑꯩ ꯄꯨ ꯅꯣꯠꯁ ꯏꯕ ꯂꯣꯏꯁꯤꯜꯂ ꯐꯣꯟ ꯌꯦꯡꯉꯤꯕ
ꯑꯣ
ꯂꯣꯏꯕꯗꯤ ꯂꯣꯏꯗ꯭ꯔꯤꯗ ꯑꯗꯨꯕꯨ ꯐꯣꯟ ꯌꯦꯡꯕ
ꯆꯥꯛ ꯆꯥꯔꯕꯣ
ꯎꯝ ꯆꯥꯔꯦ ꯅꯣꯏꯗꯤ
ꯆꯥꯔꯦꯗ ꯀꯨꯏꯔꯦꯅ
ꯀꯔꯤ ꯍꯦꯟꯖꯥꯡ ꯆꯥꯕ
ꯎꯝ ꯍꯋꯥꯏ ꯑꯊꯥꯡꯕꯤꯗꯣ ꯁꯥꯡꯉꯥꯒ ꯑꯂꯨ ꯑꯂꯨꯒ ꯆꯥꯏ
ꯍꯥꯎꯕ꯭ꯔꯣ
ꯍꯥ
ꯍꯥꯎꯕ꯭ꯔꯣ
ꯍꯥꯎꯋꯦ ꯍꯥꯎꯋꯦ
ꯎꯨꯝ
ꯅꯪꯗꯤ
ꯈꯣꯏꯗꯤ ꯌꯦꯟ ꯆꯥꯏ
ꯌꯦꯟ ꯉꯁꯤ ꯁꯟꯗꯦ ꯑꯣꯏꯕꯣꯏ ꯆꯤꯡꯉꯤꯀꯣ
ꯍꯣꯏ ꯉꯁꯤ ꯁꯟꯗꯦ ꯑꯣꯏꯕꯅꯤꯅ ꯌꯦꯟ ꯆꯥꯔꯦ
ꯍꯥꯎꯋꯤꯅꯦ ꯍꯥꯎꯔꯦꯅꯦ ꯂꯣꯏ ꯇꯨꯝꯅꯈꯔꯥꯕꯣ ꯅꯣꯏꯗꯤ
ꯍꯥ
ꯂꯣꯏ ꯇꯨꯝꯅꯈꯔꯥꯕꯣ
ꯇꯨꯝꯅꯗꯦꯗ ꯅꯣꯠꯁ ꯏꯅꯔꯛꯄꯒꯤ ꯃꯈꯥꯗ ꯀꯨꯝꯕꯁꯨ ꯂꯩ ꯁꯤꯗ ꯂꯩꯕꯁꯨ ꯂꯩ ꯑꯗꯣ ꯑꯩꯗꯣ ꯐꯣꯟ ꯃꯩꯁꯨ ꯌꯥꯎꯗ꯭ꯔꯥꯕ ꯑꯗꯨ ꯐꯣꯟꯗꯣ ꯆꯥꯔꯁ ꯇꯧꯔꯨꯕ ꯑꯗꯨꯒ ꯐꯣꯟ ꯌꯦꯡꯕꯅꯤꯅ
ꯀꯔꯤꯒꯤꯅꯣ ꯅꯪꯒꯤ ꯈꯣꯟꯁꯦ ꯌꯥꯝ ꯄꯤꯛꯑꯦ
ꯄꯤꯛꯑꯦ
ꯍꯣꯏ
ꯌꯥꯝ ꯄꯤꯛꯄ꯭ꯔꯣ ꯀꯥ ꯍꯦꯟꯅ
ꯎꯝ ꯈꯔꯗꯤ ꯄꯤꯑꯦ ꯍꯧꯖꯤꯛꯇꯤ ꯑꯃꯨꯛ ꯄꯤꯈꯤꯗ꯭ꯔꯦ ꯅꯣꯔꯃꯦꯟ ꯅꯨꯡꯒ ꯂꯥꯛꯈ꯭ꯔꯦ ꯎꯝ
ꯍꯌꯦꯡꯗꯤ ꯑꯃꯨꯛꯀ ꯆꯠꯂꯅꯤꯅꯦ ꯑꯗꯨꯗꯤ
ꯍꯣꯏ ꯍꯌꯦꯡꯗꯤ ꯑꯃꯨꯛꯀ ꯆꯠꯂꯅꯤ ꯆꯠꯂꯦ ꯍꯌꯦꯡ ꯍꯥꯏꯁꯦ ꯍꯌꯦꯡꯗꯤ ꯅꯥꯏꯠ ꯆꯠꯂꯔꯣꯏꯌꯦ ꯀꯩꯅꯣ ꯏꯚꯤꯅꯤꯡ ꯆꯠꯂꯅꯤ
ꯃꯣꯔꯅꯤꯡ ꯀ꯭ꯂꯥꯁꯇꯤ ꯂꯩꯕꯔꯣꯅꯦ
ꯃꯣꯔꯅꯤꯡ ꯑꯥ ꯃꯣꯔꯅꯤꯡ ꯀ꯭ꯂꯥꯁ ꯂꯩꯌꯦ
ꯎꯝ ꯄꯨꯡ ꯀꯌꯥ ꯐꯥꯎ ꯄꯨꯡ ꯀꯌꯥ ꯍꯧꯕꯔꯣ
ꯊ꯭ꯔꯤ ꯊ꯭ꯔꯤ ꯄꯤ ꯑꯦꯝ
ꯃꯣꯔꯅꯤꯡ ꯀ꯭ꯂꯥꯁꯄꯣ
ꯑꯥ ꯀꯩꯅꯣꯗꯤ ꯅꯠꯇꯦ ꯑꯥ ꯏꯂꯥꯚꯦꯟꯗꯒꯤ ꯑꯦ ꯑꯦꯝꯗꯒꯤ ꯍꯧꯔꯒ ꯂꯣꯏꯕꯗꯣ
ꯂꯣꯏꯕꯁꯦ ꯇ꯭ꯔꯤ ꯐꯥꯎ
ꯊ꯭ꯔꯤꯗ ꯎꯝ
ꯀ꯭ꯂꯥꯁ ꯑꯗꯨꯒ ꯗ꯭ꯌꯨꯇꯤꯗꯤ
ꯑꯗꯣ ꯍꯌꯦꯡꯗꯤ ꯍꯌꯦꯡꯗꯤ ꯗ꯭ꯌꯨꯇꯤ ꯆꯠꯇꯣꯏꯅꯦꯗꯅ
ꯑꯥ
ꯑꯗꯨꯅ ꯑꯩꯒꯤ ꯑꯩꯒꯤ ꯁꯥꯔꯠ ꯑꯃ ꯃꯥꯡꯉꯦ ꯑꯧ ꯍꯌꯦꯡꯗꯤ ꯗꯤꯌꯨꯇꯤ ꯆꯠꯇꯣꯏꯅꯤꯅꯀꯣ ꯑꯥ ꯄꯨꯡ ꯏꯂꯚꯦꯟ ꯇꯦꯟꯗꯒꯤ ꯍꯧꯔꯅꯤ ꯑꯗꯨꯒ ꯀꯩꯅꯣꯗ ꯂꯣꯏꯔꯦ ꯋꯥꯟ ꯇꯨꯋꯦꯞꯇ ꯂꯣꯏꯔꯦ ꯇꯦꯟ ꯏꯂꯥꯚꯦꯟ ꯍꯣꯏ ꯇꯦꯟ ꯏꯂꯥꯚꯦꯟ ꯇꯨꯌꯦꯞꯇ ꯀ꯭ꯂꯥꯁ ꯂꯣꯏꯔꯦ ꯑꯗꯨꯒ ꯎꯝ ꯑꯩꯈꯣꯏ ꯑꯗꯨ ꯃꯇꯝ ꯄꯤꯔꯅꯤ ꯄꯣꯊꯥꯅꯤꯡꯉꯥꯏꯒꯤ ꯑꯗꯨ ꯄꯤꯔꯒ ꯄꯣꯊꯥꯔꯅꯤ ꯑꯗꯨꯒ ꯄꯣꯊꯥꯕ ꯂꯣꯏꯔꯒ ꯄꯨꯡ ꯑꯅꯤ ꯑꯅꯤꯗꯒꯤꯗꯤ ꯑꯩꯈꯣꯏ ꯗꯤꯌꯨꯇꯤ ꯑꯃꯨꯛ ꯆꯠꯂꯅꯤ ꯉꯁꯤꯗꯤ ꯊꯥ ꯐꯖꯩꯌꯦ ꯑꯩ ꯍꯧꯖꯤꯛ ꯃꯄꯥꯟ ꯊꯣꯛꯂꯛꯄꯅꯦꯕ ꯃꯥꯟꯗꯦꯗ
ꯊꯥ ꯊꯥꯖ ꯊꯥꯖ ꯃꯥꯟꯕꯤ ꯀꯥꯏꯅ
ꯏꯁꯩ ꯂꯩꯕꯅꯦ꯫ ꯅꯪꯁꯨ ꯈꯪꯕ꯭ꯔꯣ ꯏꯁꯩꯗꯣ ꯎꯝ
ꯍꯣ ꯂꯩꯁꯥꯕꯤꯒ ꯇꯧ ꯅꯠꯇ꯭ꯔꯣ꯫
ꯍꯣꯏ
ꯕꯂꯥꯒ ꯁꯃꯥꯒ ꯀꯨꯝꯕꯗꯣ꯫
ꯎꯝ ꯌꯥꯝ ꯈꯪꯉꯤꯀꯣ꯫
ꯅꯍꯥꯟꯁꯨ ꯍꯥꯏꯈ꯭ꯔꯦ꯫
ꯎꯝ ꯌꯥꯝ ꯈꯪꯉꯦꯅ ꯉꯁꯤꯁꯨ ꯑꯃꯨꯛ ꯍꯥꯏꯔꯛꯑꯦ ꯀꯥꯏ꯫
ꯎꯝ
ꯅꯪꯗꯤ ꯀꯩꯗꯧꯔꯝꯃꯤꯅꯣ?
ꯑꯩ ꯀꯩꯁꯨ ꯇꯧꯗꯦ꯫ ꯉꯔꯥꯡꯅ ꯕꯣꯜ ꯌꯦꯡꯕꯒꯤ ꯅꯨꯡꯊꯤꯟꯗꯣ ꯉꯁꯤ ꯍꯣꯜꯗꯦ ꯇꯨꯝꯃꯦ꯫
ꯑꯗꯨꯒ ꯍꯧꯖꯤꯛꯅ ꯆꯥꯛꯆꯥ ꯇꯧꯑꯒ ꯂꯩꯔꯤꯅꯤꯅ꯫ ꯇꯨꯝꯅꯤꯡꯅꯕ
ꯆꯥ ꯇꯣꯛꯑꯒ ꯂꯩꯔꯤꯕ꯫
ꯎꯝ
ꯆꯥꯛꯆꯥ ꯇꯣꯛꯑꯒ ꯂꯩꯔꯤꯕ꯫
ꯇꯨꯝꯅꯤꯡꯉꯦ ꯇꯨꯝꯅꯤꯡꯗꯕ ꯅꯪꯕꯨ ꯗꯤꯁꯇꯥꯔꯕ ꯇꯧꯒꯦ ꯍꯥꯏꯅ꯫
ꯑꯩꯕꯨ ꯗꯤꯁꯇꯔꯕ ꯇꯧꯒꯦꯅ ꯀꯣꯜ ꯇꯧꯕ꯫ ꯌꯥꯝ ꯐꯩꯀꯣ꯫
ꯌꯥꯏꯀꯣ꯫
ꯍꯣꯏ ꯌꯥꯏꯌꯦ ꯑꯩꯕꯨ ꯗꯤꯁꯇꯔꯕ ꯇꯧꯕꯤꯌꯣꯀꯣ꯫
ꯍ ꯍꯣꯏ ꯇꯧꯕ ꯂꯣꯏꯔꯦ ꯀꯩꯅꯣ꯫
ꯑꯗꯨ ꯅꯪꯅ ꯗꯤꯁꯇꯔꯕ ꯇꯧꯕꯤꯒꯗ꯭ꯔꯥ ꯍꯥꯏꯅ ꯉꯥꯏꯔꯝꯃꯤꯅꯦ꯫
ꯆꯥꯁ ꯋꯔꯤꯗꯤ꯫ ꯃꯥꯂꯦꯍꯦ꯫
ꯍꯥꯏꯒꯦ ꯇꯧꯕꯅꯦꯗ꯫
ꯃꯅꯨꯡꯅꯗꯤ ꯁꯤ ꯑꯉꯥꯡꯁꯦꯒ ꯇꯧꯔꯝꯃꯗꯤ ꯁꯣꯏꯔꯦꯍꯦ꯫
ꯇꯧꯗꯦ ꯇꯧꯗꯦ꯫ ꯑꯩ ꯑꯗꯨꯒꯨꯝꯕ ꯇꯧꯕ ꯍꯩꯇꯦ꯫ ꯑꯩꯗꯤ ꯑꯐꯕ ꯉꯥꯛꯇ ꯇꯧꯔꯛꯀꯗꯣꯏꯅꯦ ꯐꯠꯇꯕ ꯑꯝꯇ ꯇꯧꯔꯣꯏ꯫
ꯆꯕꯁ ꯅꯔꯁꯅꯤꯅꯀꯣ ꯐꯠꯇꯕꯗꯤ ꯇꯧꯕ ꯌꯥꯗꯕ꯫ ꯑꯗꯨ ꯇꯧꯔꯗꯤ ꯂꯣꯏꯔꯦ꯫
ꯑꯐꯕ ꯉꯥꯛꯇ ꯇꯧꯔꯒꯗꯧꯕꯅꯦꯕ꯫
ꯐꯠꯇꯕꯒꯤ ꯋꯈꯜ ꯂꯩꯔꯗꯤ ꯎꯝ ꯂꯩꯇ꯭ꯔꯦ ꯃꯤ
ꯆꯨꯝꯃꯦ ꯆꯨꯝꯃꯦ ꯅꯪꯅ ꯍꯥꯏꯕꯅꯤ ꯏꯆꯨꯝ ꯆꯨꯝꯃꯦ꯫ ꯅꯪꯁꯦ ꯌꯥꯝ ꯈ ꯈꯪꯉꯤꯅꯦ
ꯎꯝ ꯑꯩꯗꯤ ꯈꯪꯕꯅꯦ ꯈꯪꯗꯦ
ꯈꯪꯉꯤ ꯀꯩꯅꯣ
ꯎꯝ
ꯈꯪꯕꯒꯤꯅꯦ ꯅꯪꯅ ꯍꯥꯏꯗꯣ ꯈꯪꯗ꯭ꯔꯗꯤ ꯍꯥꯏꯔꯣꯏ ꯅꯠꯇ꯭ꯔꯣ
ꯆꯨꯝꯃꯦ ꯆꯨꯝꯃꯦ
ꯆꯨꯝꯃꯦꯁꯨ ꯍꯥꯏꯌꯦ ꯈꯪꯗꯦꯁꯨ ꯍꯥꯏꯌꯦ ꯆꯩ ꯂꯥꯛꯀꯅꯤ
ꯆꯨꯝꯃꯦ ꯈꯪꯗꯦ ꯆꯨꯝꯃꯦ
ꯃꯇꯝ ꯂꯦꯟꯕꯖꯦ ꯋꯥꯏꯀꯣ
ꯋꯥꯏꯌꯦ ꯋꯥꯏꯌꯦ
ꯅꯪꯗꯤ ꯃꯇꯝ ꯂꯦꯟꯕ꯭ꯔꯥ
ꯐꯝꯃꯤꯗꯥ ꯍꯧꯖꯤꯛ ꯂꯦꯟꯂꯤꯁꯤꯗꯤ
ꯍꯧꯖꯤꯛ ꯅꯪ ꯑꯩꯉꯣꯟꯗ ꯃꯇꯝ ꯂꯦꯜꯂꯤꯔ ꯎꯝ ꯑꯗꯨꯗꯤ ꯊꯝꯃꯒꯦꯀꯣ ꯃꯇꯝ ꯂꯦꯟꯗꯕ ꯃꯇꯝꯗ ꯑꯃꯨꯛ ꯋꯥꯔꯤ ꯁꯥꯟꯅꯖꯦ
ꯁꯦꯖ ꯁꯤꯔꯤꯌꯦꯁꯀ ꯇꯧꯔꯛꯏꯀꯣ
ꯅꯣꯛꯇꯕ ꯀꯨꯏꯔꯦ ꯍꯥꯏꯅ ꯅꯣꯛꯀꯦꯅ ꯐꯥꯒꯤ ꯇꯧꯕ
ꯅꯣꯛꯄꯤꯌꯨ ꯅꯣꯛꯄꯤꯌꯨ
ꯅꯣꯛꯄꯁꯦ ꯌꯥꯝꯅ ꯐꯕꯅꯦ
ꯍꯛꯆꯥꯡ ꯁꯥꯖꯦꯜ ꯑꯃꯅꯦ ꯍꯥꯏꯕ ꯅꯠꯇ꯭ꯔꯣ ꯍꯤꯗꯥꯛ ꯍꯤꯗꯥꯛꯅꯦ ꯍꯥꯏꯕ ꯅꯠꯇ꯭ꯔꯣ
ꯍꯣꯏ ꯅꯣꯛꯄꯁꯦ ꯍꯤꯗꯥꯛꯅꯦ ꯍꯥꯏ ꯆꯨꯝꯃꯦ
ꯅꯣꯛꯄꯤꯌꯨ ꯅꯣꯛꯄꯤꯌꯨ ꯎꯝ ꯑꯗꯨ ꯌꯥꯝ ꯌꯥꯝꯅ ꯅꯣꯛꯑꯗꯤ ꯑꯉꯥꯎꯕ ꯑꯉꯥꯎ ꯑꯃꯨꯛ ꯑꯉꯥꯎꯕꯤ ꯃꯥꯟ
ꯅꯪꯗꯤ ꯌꯥꯝꯅ ꯅꯣꯛꯄ꯭ꯔꯣ ꯈꯤꯇꯪ ꯅꯣꯛꯄ꯭ꯔꯣ
ꯎꯝ ꯅꯣꯛꯄꯁꯦ ꯆꯥꯡ ꯑꯃꯗ ꯅꯣꯛꯏꯗ ꯃꯔꯝ ꯂꯩꯔꯒ
ꯌꯥꯝꯅꯁꯨ ꯅꯣꯛꯇꯦ ꯈꯤꯇꯪꯁꯨ ꯅꯣꯛꯇꯦ
ꯎꯝ ꯃ
ꯎꯝ
ꯅꯪꯒꯨꯝꯅ ꯄꯛꯅꯣꯛ ꯅꯣꯛꯇꯦꯕ
ꯑꯦ ꯑꯦ ꯑꯦ ꯑꯦ ꯑꯦ ꯑꯦ
ꯍꯦꯍꯦꯍꯦ
ꯌꯥꯏꯍꯦ ꯅꯪꯁꯨ ꯀꯣꯟꯅ ꯑꯩꯉꯣꯟꯗ ꯇꯥꯔꯛꯑꯦ
ꯀꯩ ꯇꯧꯕ꯭ꯔ ꯋꯥꯆꯞ ꯇꯧꯕ꯭ꯔꯣ
ꯋꯥꯆꯞ ꯇꯧꯕ꯭ꯔꯣ
ꯇꯧꯒꯦ ꯍꯥꯏꯅ ꯇꯧꯕ ꯇꯧꯕꯗꯤ ꯇꯧꯗ꯭ꯔꯤꯕ ꯅꯪꯁꯨ ꯈꯪꯕ꯭ꯔꯣ ꯈꯪꯕ꯭ꯔꯣꯕ ꯅꯪꯁꯨ ꯍꯥ
ꯋꯥꯆꯞ ꯇꯧꯑꯣꯗꯅ ꯃꯥꯏ ꯑꯃ ꯇꯥꯎꯗꯅ
ꯑꯗꯣ ꯑꯩꯅ ꯑꯃꯨꯛꯑꯁꯨ ꯇꯧꯒꯜꯗꯤ ꯇꯧꯑꯦ ꯑꯗꯣ ꯅꯪ ꯈꯪꯕ꯭ꯔꯣꯕ
ꯍꯥꯥ
ꯅꯪ ꯈꯪꯕ꯭ꯔꯣꯕ
ꯀꯔꯤ
ꯑꯩꯅ ꯃꯥꯏ ꯇꯥꯒꯦ ꯇꯧꯋꯦ ꯍꯥꯏꯕꯗꯨ ꯅꯪ ꯈꯪꯕ꯭ꯔꯣꯕ
ꯃꯦꯖꯤꯛ ꯇꯧꯔꯤꯔꯣ
ꯍꯣꯏ ꯃꯦꯖꯤꯛ ꯇꯧꯕꯅꯤ
ꯃꯦꯖꯤꯛꯇꯤ ꯍꯩꯇꯅ ꯇꯧꯒꯅꯨꯀꯣ ꯑꯉꯥꯡꯅ
ꯑꯦ
ꯑꯉꯥꯡꯒꯤ ꯃꯦꯖꯤꯛꯅꯦ ꯑꯍꯟꯁꯤꯡꯣꯏꯅ ꯇꯨꯔꯤꯁꯦ ꯌꯥꯏ ꯌꯥꯏ
ꯑꯣ
ꯎꯝ
ꯅꯪꯁꯨ ꯅꯨꯡꯗꯥꯡꯗ ꯃꯥꯏ ꯇꯥꯔꯒ ꯇꯨꯝꯕ꯭ꯔꯣ
ꯉꯁꯥꯏ ꯇꯥꯕꯩꯗ ꯇꯨꯝꯅ ꯉꯁꯥꯏ ꯐꯃꯨꯡ ꯆꯪꯉꯝꯗꯥꯏꯗ
ꯅꯪ ꯍꯧꯖꯤꯛꯇꯤ ꯇꯨꯝ ꯇꯨꯝꯕ ꯍꯧꯔꯕ꯭ꯔꯣ
ꯍꯧꯗ‌ꯦꯗ ꯍꯧꯕꯕꯨꯗꯤ
ꯇꯨꯝꯒꯦ ꯍꯥꯏꯅꯒꯤ ꯇꯧꯔꯕ ꯑꯦꯔꯦꯟꯖꯀꯤ
ꯑꯗꯨꯕꯨ ꯇꯨꯝꯕꯗꯨ ꯌꯥꯗꯕꯕꯨ
ꯀꯔꯤꯒꯤ
ꯅꯪꯕꯨ ꯀꯣꯜ ꯇꯧꯕꯤꯗꯕꯒꯤ
ꯏꯁ
ꯋꯥ ꯉꯥꯡꯕ ꯌꯥꯝꯅ ꯍꯩꯒꯅꯨꯀ‌ꯣ ꯑꯉꯥꯡꯅ
ꯍꯩꯇ‌ꯦꯍ‌ꯦ
ꯅꯪ ꯋꯥ ꯉꯥꯡꯕ ꯌꯥꯝꯅ ꯍꯩꯕ ꯁꯥꯏ
ꯁꯨꯝ ꯇꯨꯝꯅꯤꯡꯕꯩ ꯑꯩ ꯅꯪꯒ ꯁꯥꯟꯅꯕꯒꯤꯅꯤꯗ ꯋꯥ ꯌꯥꯝ ꯊꯣꯛꯄꯁꯦ ꯅꯠꯇ꯭ꯔꯗꯤ ꯊ‌ꯣꯛꯂꯣꯏꯗ
ꯃꯤ ꯑꯇꯣꯞꯄ ꯋꯥꯔꯤ ꯁꯥꯅꯕ ꯋꯥ ꯌꯥꯝ ꯊꯣꯛꯇꯕ꯭ꯔꯣ
ꯊꯣꯛꯇꯦ
ꯑꯁ ꯋꯥ ꯉꯥꯡꯕꯨꯗꯤ ꯌꯥꯝ ꯍꯩꯌꯦ ꯅꯪꯁꯦ ꯈꯪꯉꯦ ꯅꯪꯒꯤ ꯅꯒꯨꯟꯗꯣ
ꯑꯅꯥ ꯑꯅꯥ ꯑꯩ ꯍꯧꯖꯤꯛꯇꯤ ꯁꯨꯉꯥꯡ ꯉꯥꯡꯕ ꯌꯥꯔꯦ
ꯑꯩꯒ ꯁꯥꯟꯅꯕꯗꯕꯨ ꯑꯁꯨꯛ ꯌꯥꯝꯅ ꯉꯥꯡꯅ ꯁꯤꯅꯗꯤ ꯃꯤꯒ ꯁꯥꯟꯅꯕꯗꯗꯤ ꯀꯌꯥꯝ ꯉꯥꯡꯉꯝꯃꯅꯤ
ꯅꯪꯗꯤ ꯐ꯭ꯔꯤ ꯇꯧꯔꯤꯗꯨꯗꯤ ꯑꯣꯄꯦꯟ ꯃꯟꯗꯦ ꯇꯧꯔꯤꯗꯨꯗꯤ ꯑꯗꯨꯒꯤ ꯉꯥꯡꯕꯗ ꯅꯨꯡꯉꯥꯏꯕ ꯅꯠꯇ꯭ꯔꯒ ꯅꯠꯇ꯭ꯔꯗꯤ ꯅꯨꯡꯉꯥꯏꯔ‌ꯣꯏꯕ ꯑꯉꯥꯡꯗꯣ
ꯑꯩꯩ ꯐ꯭ꯔꯤ ꯑꯣꯏꯕ꯭ꯔꯣ ꯌꯥꯝꯅ ꯑꯗꯨꯗꯤ ꯑꯩ ꯉꯁꯤꯗꯒꯤ ꯐ꯭ꯔꯤ ꯑꯃꯨꯛ ꯑꯣꯏꯔꯣꯏ
ꯑꯦ ꯑꯣꯏꯗ꯭ꯔꯁꯨ ꯑꯩꯅ ꯑꯣꯏꯊꯣꯛꯂ ꯂ‌ꯣꯏꯔ‌ꯦ
ꯑꯩ ꯉꯁꯤꯗꯒꯤ ꯐ꯭ꯔꯤ ꯑꯣꯏꯗꯦꯀꯣ
ꯅꯪ ꯉꯁꯤ ꯈꯪꯖꯜꯂꯣꯀꯣ
ꯈꯪꯉꯗ꯭ꯔꯣ
ꯈꯪꯉꯣꯏꯌꯦ
ꯒ꯭ꯌꯥꯟ ꯇꯥꯔꯕꯣꯕ
ꯎꯝ ꯁꯦꯝꯅꯤ ꯐ꯭ꯔꯤ ꯇꯧꯁꯤꯅꯦ ꯋꯥꯔꯤ ꯁꯥꯟꯅ ꯅꯨꯡꯉꯥꯏꯌꯦꯕ ꯅꯠꯇꯔꯗꯤꯕꯣ ꯂꯩꯩꯅ ꯃꯤ ꯑꯇꯣꯞꯄꯗꯤ
ꯍꯣꯏ
ꯃꯤ ꯑꯃꯅ ꯈꯇꯪ ꯉꯥꯡꯕ ꯋꯥꯗ ꯈꯨꯝꯕ ꯂꯩꯌꯦ ꯃꯤꯁꯨ ꯂꯩꯩꯌꯦꯅ ꯑꯗꯨꯒꯨꯝꯕꯗꯤ ꯌꯥꯗ꯭ꯔꯦ
ꯁꯥꯟꯅꯕ ꯍꯩꯇ꯭ꯔꯦꯕ ꯅꯪ
ꯎꯝ ꯁꯥꯟꯅꯕꯗ ꯁꯥꯟꯅꯕ ꯀꯔꯤ ꯁꯥꯟꯅꯕ ꯏꯀꯥꯏ ꯂꯩꯔ